ꯍꯜꯂꯣ
ꯍꯂꯣ
ꯑꯥꯕ꯭ꯔꯣ
ꯇ ꯇ
ꯧꯔꯤꯒ
ꯏꯁꯀꯣꯛ ꯆꯦꯅ ꯍꯤꯞꯄꯝꯕꯅꯤꯅ
ꯑꯦ ꯍꯧꯖꯤꯛ ꯀꯣꯛ ꯆꯦꯛꯛꯇꯝ ꯇꯧꯅ ꯆꯥꯛ ꯆꯥꯗ꯭ꯔꯤꯕꯔꯤꯕꯣ
ꯆꯥꯗ꯭ꯔꯤꯗ ꯆꯥꯀꯟ ꯉꯔꯥꯡ ꯑꯍꯤꯡ ꯇꯨꯝꯗꯕꯩ ꯀꯣꯛꯁꯤ
ꯑꯦ ꯕꯣꯔꯗ ꯌꯦꯡꯉꯨꯒꯤꯔꯣ
ꯎꯝ ꯉꯔꯥꯡ ꯕꯣꯜꯂ ꯌꯦꯡꯕꯗꯨꯒꯤ ꯅꯪꯗꯤꯕꯣꯜ ꯌꯦꯡꯗ꯭ꯔꯣ
ꯑꯁꯗꯤ ꯏꯗ ꯀꯥꯦ ꯄꯨꯡ ꯑꯥꯗ ꯄꯨꯡ ꯕꯥꯔꯣ ꯃꯈꯥꯏꯗ ꯑꯩꯈꯣꯏꯗꯤ ꯄꯨꯡ ꯇꯔꯥ ꯅꯤꯄꯥꯜ ꯇꯥꯔꯗꯤ ꯍꯦꯛꯇ ꯇꯨꯝꯅꯤꯡꯉꯤ
ꯎ ꯈꯨꯠ ꯉꯥꯏꯔꯒ ꯌꯦꯡꯉꯤꯕꯅꯤ
ꯆꯥꯛꯈꯣ ꯑ
ꯊꯣꯡꯈ꯭ꯔꯕꯅꯦ ꯑꯩ ꯏꯅꯥꯎꯄꯥꯅ
ꯑꯣ ꯅꯎꯄꯥꯟ ꯊꯣꯡꯕ ꯃꯃꯈꯖꯤ ꯀꯥꯏ ꯆꯈ꯭ꯔꯦ
ꯗꯤ
ꯏꯆꯅ ꯅ ꯀꯩ ꯌꯥꯔ ꯂꯩꯕ꯭ꯔꯣ
ꯑꯅꯤ
ꯎ ꯄꯥꯡ ꯉꯇꯤ ꯌꯥꯎꯗ꯭ꯔꯕꯣ ꯅꯨꯄꯤ ꯊꯩꯕ ꯌꯥꯈ꯭ꯔꯕꯨ ꯑ
ꯑꯉꯥꯡ ꯑꯣꯏꯔꯤ
ꯊꯤꯅꯨꯗ ꯅꯨꯄꯤ ꯊꯤꯔꯒ ꯋꯥꯅꯕꯅꯦ
ꯃꯥꯅꯦꯗ ꯋꯥꯅꯕꯅꯤ ꯁꯨꯝꯃꯤ
ꯀꯩꯀꯩ ꯏꯟꯁꯥꯡ ꯆꯥꯅꯔꯕ꯭ꯔꯣ ꯍꯧꯖꯤꯛꯀꯥꯟ
ꯍꯋꯥꯏꯁꯥꯏꯗꯨꯅꯤ ꯍꯧꯖꯤꯛꯀꯥꯟꯗꯤ
ꯍꯋꯥꯏꯅꯕꯨ ꯌꯥꯔꯕꯅ ꯀꯩꯅꯣ ꯍꯋꯥꯏ ꯆꯥꯕ ꯐꯪꯗꯦꯗ ꯁꯤꯗꯗꯤ ꯃꯅꯥ ꯃꯁꯤꯡ ꯃꯁꯤꯡ ꯈꯛꯇ ꯆꯤꯡꯒꯤ ꯏꯪ ꯌꯦꯟꯁꯥꯡ ꯃꯅꯥ ꯃꯁꯤꯡꯗ ꯆꯥꯔ ꯂꯩ ꯍꯋꯥꯏꯁꯨ ꯐꯪꯉꯤ ꯑꯦ ꯅꯣꯏꯅꯦ ꯆꯞꯄꯥꯛꯇ ꯂꯩꯕꯅꯤꯅ ꯅꯨꯡꯉꯥꯏꯔꯕꯝꯅꯤꯅ
ꯎ ꯀꯃꯥꯏꯅ ꯆꯞ ꯃꯥꯟꯅꯩꯗ ꯇꯝꯄꯥꯛ ꯂꯩꯔꯁꯨ ꯀꯩꯅꯣ
ꯑꯤꯡꯗꯗꯤ ꯋꯥꯏꯗ ꯁꯥꯁꯨ ꯐꯪ ꯊ ꯆꯥꯅꯤꯡꯉꯁꯨ ꯐꯪꯗꯦ ꯎꯝ
ꯀꯣ ꯆꯤꯡꯗ ꯁꯥ ꯃꯌꯥꯝ ꯂꯩꯗꯗꯤ
ꯍꯥꯥ
ꯆꯤꯡꯗꯒꯤ ꯁꯥ ꯍꯥꯠꯂꯒ ꯆꯥ ꯌꯥꯏꯗꯨꯗꯤ
ꯏꯁ ꯇꯥꯉꯦꯕ
ꯅꯣꯏꯗꯤ ꯐꯦꯃꯤꯂꯤ ꯀꯅꯥ ꯀꯅꯥ ꯂꯩꯒꯦ ꯅꯣꯡ ꯉꯁꯥꯏ ꯑꯌꯨꯛꯇꯥꯏ
ꯑꯩꯈꯣꯏꯁꯨ ꯅꯣꯡ ꯉꯔꯥꯡꯒ ꯉꯁꯤꯗꯤ ꯅꯣꯡ ꯈꯔ ꯆꯨꯏꯀꯣ ꯂꯧ ꯅꯍꯥꯟꯋꯥꯏꯗꯒꯤ ꯂꯧ ꯁꯨꯕ ꯌꯥꯗꯕꯅ ꯏꯁꯤꯡ ꯂꯩꯗꯕꯒꯤ ꯀꯣ ꯅꯣꯡ ꯆꯨꯗꯕꯒꯤ ꯉꯁꯤꯗꯤ ꯈꯔ ꯏꯁꯤꯡ ꯂꯩꯕ ꯃꯥꯜꯂꯦ ꯂꯧ
ꯃꯥꯅꯦ ꯃꯥꯅꯦ
ꯃꯣꯏ ꯂ ꯂꯩꯕ꯭ꯔꯣ
ꯂꯩꯇꯦꯗ ꯀꯗꯥꯏꯗꯒꯤ ꯂꯧꯅꯣꯗꯣ ꯑꯩꯈꯣꯏꯗꯗꯤ
ꯇꯝꯄꯥꯛꯗꯁꯨ ꯂꯧꯕ ꯌꯥ ꯂꯩꯔꯦ ꯑꯗꯨꯗꯤ
ꯍꯥꯏꯕꯗꯤ ꯌꯨꯝꯒꯤ ꯌꯨꯝ ꯉꯁꯤꯅꯤ ꯀꯥꯏꯗꯒꯤꯩ ꯂꯧꯕꯨꯛꯀ ꯂꯩꯇꯦꯗ
ꯌꯥꯝ ꯐꯩꯌꯦꯩꯅ ꯑꯗꯨꯗꯤ ꯅꯨꯡꯉꯥꯏꯅ ꯂꯩ ꯃꯥꯜꯂꯦꯀꯣ
ꯀꯗꯩꯅꯣꯗ ꯀꯗꯥꯏꯗ ꯅꯨꯡꯉꯥꯏꯕꯅꯣꯗ
ꯀꯩ ꯀꯩ ꯍꯣꯠꯅꯔꯕ꯭ꯔ ꯀꯣꯂꯦꯖ ꯀꯥꯕ꯭ꯔꯣ
ꯀꯣꯂ ꯁꯂꯣꯁꯟ ꯉꯔꯦ ꯣꯜ ꯁꯂꯗꯤ
ꯑꯣ ꯑꯣ ꯐꯔ ꯅꯪꯗꯤ ꯀꯅꯥꯗ ꯁꯞꯄꯣꯔꯠ ꯇꯧꯔꯤꯅꯣꯕꯣ
ꯑꯥꯔꯖꯦꯟꯇꯤꯅꯥꯗ ꯇꯧꯋꯤꯅꯦ
ꯑꯁ ꯑꯥꯔꯖꯦꯟꯇꯤꯅꯥ ꯈꯛꯇ ꯉꯥꯏꯔꯤꯅꯦ ꯍꯧꯖꯤꯛ ꯂꯩꯔꯤꯁꯤꯀꯣ ꯕ꯭ꯔꯥꯖꯤꯜ ꯆꯜ ꯍ ꯔꯦ ꯄꯣꯔꯇꯨꯒꯜ ꯆꯂ ꯍꯈ ꯔꯦ ꯑꯥꯔꯖꯦꯟꯇꯤꯅꯥ ꯈꯛꯇ ꯉꯥꯏꯔꯤꯅꯦ ꯇꯧꯔꯁꯦ ꯍꯧꯖꯤꯛ ꯑꯥꯔꯖꯦꯟꯇꯤꯅꯥꯁꯨ ꯍꯣꯔꯦꯟ ꯂꯛꯑꯦ ꯍꯥꯏꯗ
ꯂꯩ ꯂꯩ ꯃꯣꯔꯦꯟ ꯃꯥꯄꯟ ꯃꯈꯥꯏꯗ
ꯅꯨꯃꯤꯗꯥ
ꯎꯝ
ꯑꯗꯨꯗꯤ ꯉꯗꯅꯦ ꯑꯗꯨꯗꯤ ꯌꯦꯡꯕ ꯇꯥꯔꯦ ꯑꯥꯔꯖꯦꯟꯇꯤꯅꯥꯒ ꯀꯅꯥ ꯑꯣꯏꯖꯣꯏꯕ
ꯏꯖꯤꯞꯀ
ꯏꯖꯤꯞꯇ ꯁꯄꯣ ꯇꯧ
ꯇꯥꯎ ꯇꯣ
ꯎꯝ
ꯑꯔꯖꯦꯟꯇꯤꯅꯥꯅ ꯑꯗꯨꯝ ꯀ ꯑꯅꯤ
ꯁ ꯀꯥꯟꯅꯩ ꯀꯥꯅꯩ ꯄꯩꯁꯥ ꯀꯩꯅꯣ ꯃꯥ ꯃꯁꯥꯗꯨ ꯃꯥꯁꯨ ꯃꯁꯥ ꯉꯝꯗ꯭ꯔꯦ ꯍꯥꯏꯕꯅꯦ ꯃꯁꯤꯗꯨ ꯉꯁꯤ
ꯁꯤ
ꯉꯃꯑꯦ
ꯉꯝꯅꯤ ꯉꯝꯅꯤ
ꯑꯦ ꯉꯃꯗꯤ ꯏ ꯏ ꯄ ꯄꯨꯔ ꯂ ꯄꯣ ꯄꯣꯁ ꯄꯣꯁꯥ ꯑꯅꯅ ꯅ ꯉꯝꯂꯗꯤꯦ ꯑꯩ ꯆꯤꯡꯒꯤ ꯀꯩꯅꯣ ꯑꯃ ꯄꯨꯔꯛꯑꯦ
ꯃꯁꯔꯨꯝ ꯊꯤꯕ ꯆꯠꯁꯤꯔꯥ ꯇꯧꯔꯒ ꯅꯣꯡ ꯆꯣꯡ ꯉꯥꯟꯗꯅꯀꯣ
ꯃꯁꯨꯝ ꯍꯧꯕ꯭ꯔꯣ ꯑꯗꯨꯗ
ꯑꯁ ꯌꯥꯝ ꯂꯩꯌꯦ ꯖꯪꯒꯜꯗ ꯃꯁꯔꯨꯝ ꯑꯉꯧꯕꯗꯣ ꯑꯉꯥꯡꯕꯁꯨ ꯂꯣꯏ ꯂꯩꯌꯦꯦ
ꯐꯩꯅꯦ ꯑꯗꯨꯗꯤ ꯊꯤꯕ ꯆꯠꯇꯣꯏꯔꯣ
ꯅꯣꯡ ꯇꯥꯔꯕ ꯀꯕ ꯅꯣꯡ ꯇꯥꯔꯦ ꯂꯤ ꯂꯩꯒ꯭ꯔ ꯀꯕ ꯍꯣꯔꯦꯟ ꯅꯣ ꯍꯥꯡꯉꯗꯤ ꯉꯥꯏꯍꯥꯛ ꯀꯣꯏꯔꯨꯒꯦ ꯈꯣꯏꯗꯤ ꯆꯤꯡꯗꯅꯦꯅꯦꯔꯔꯤꯇ ꯀꯧꯅꯦ ꯑꯗꯨꯝ ꯂꯝꯗ ꯆꯠꯄ ꯇꯥꯕꯗꯤꯅꯦ ꯏꯟꯁꯥꯡ ꯅꯄꯤ ꯍꯦꯛꯄ ꯆꯨꯆꯥꯥꯛ ꯍꯤꯞꯄ ꯃꯣꯁꯔꯨꯝ ꯊꯤꯕ ꯊꯔꯣꯏ ꯊꯤꯕ ꯑꯗꯨꯝ ꯆꯠꯄꯅꯦ ꯐꯔꯤ ꯏꯂ ꯏꯗꯤ ꯃꯥ ꯉꯥꯏꯍꯥꯛ ꯑꯗꯨꯝ ꯐ꯭ꯔꯤ ꯂꯩꯕ ꯅꯨꯃꯤꯠꯇ ꯐꯤ ꯁꯥꯕ ꯑꯈꯣꯏꯗꯤ ꯀꯣꯂꯦꯁꯁꯨ ꯇꯝꯗꯦ ꯅꯣꯏꯒꯨꯝꯅ ꯅꯨꯡꯉꯥꯏꯕ ꯅꯠꯇꯦꯗ
ꯀꯗꯥꯏꯗꯣꯏꯅꯣꯗ ꯅꯨꯡꯉꯥꯏꯇꯦꯗ ꯑꯩꯈꯣꯏꯁꯨ
ꯄꯨꯟꯁꯤꯗꯤ ꯅꯨꯡꯉꯥꯏꯔꯦꯗꯣ ꯕꯣꯜ ꯁꯥꯟꯅꯔꯦ ꯆꯥꯔꯦ ꯇꯨꯝꯔꯦ
ꯎ ꯑꯍꯥꯎ ꯑꯍꯥꯎꯕ ꯆꯥ ꯂꯩꯔꯝꯗꯧ ꯃꯥꯟꯂꯤꯀꯣ ꯃꯤ ꯃꯆꯥꯗꯤ
ꯑꯦꯁ ꯆꯗꯦ ꯆꯗꯦ ꯀꯥꯏꯗꯗꯒꯤ ꯑꯍꯥꯎꯕꯅꯣꯗ ꯍꯥꯎꯇꯕ ꯑꯗꯨꯝ ꯆꯥꯏ ꯑꯩꯈꯣꯏꯁꯨ ꯀꯥꯏꯗꯅꯤ ꯅꯨꯡꯉꯥꯏꯇꯦ ꯑꯩꯈꯣꯏꯁꯨ ꯀꯩꯁꯨ
ꯕꯕ ꯈꯣꯏꯗꯤ ꯑꯍꯥꯟ ꯑꯣꯏ ꯂꯕꯣ
ꯑꯣꯏꯗ꯭ꯔꯤꯗ ꯅꯍꯥ ꯑꯣꯏꯔꯤꯗ
ꯑꯩꯈꯣꯏꯗꯤ ꯑꯍꯟ ꯑꯣꯏꯈ꯭ꯔꯦ ꯕꯕꯥ ꯑꯩꯈꯣꯏꯗꯤ ꯆꯍꯤ ꯁꯤꯛꯁꯇꯤ ꯐꯤꯞ ꯥꯌꯥꯎꯔꯦ
ꯅꯣꯡ ꯑꯃꯨꯛ ꯇꯥꯔꯛꯑꯦꯅꯦ ꯇꯧꯔꯤꯁꯤ
ꯅꯣꯡ ꯆꯨꯕꯅ ꯂꯩꯕ ꯅꯨꯡꯉꯥꯏꯗ꯭ꯔꯣ ꯑꯁ ꯅꯣꯡ ꯆꯨꯗ꯭ꯔꯗꯤ ꯁꯥꯕ
ꯇꯜꯂꯦꯗ ꯂꯝꯕꯤ ꯆꯠꯊꯣꯛ ꯆꯠꯁꯤꯟ ꯅꯨꯡꯉꯥꯏꯇꯦꯗ ꯅꯣꯡ
ꯑꯗꯨꯗꯤ ꯅꯪ ꯀꯣꯏꯅꯤꯡꯕꯗꯨ ꯑꯣꯏꯔꯝꯀꯅꯤ ꯀꯩꯅꯣ ꯌꯨꯝꯗ ꯂꯩꯅꯤꯡꯗꯕ ꯂꯥꯡꯕ ꯈꯣꯠꯄ ꯄꯥꯝꯕ ꯃꯥꯜꯂꯦꯒꯣ ꯕꯣꯜ ꯁꯅꯥꯕꯁꯨ ꯅꯣꯡ ꯆꯔꯗꯤ ꯅꯨꯡꯉꯥꯏꯕꯅꯦ ꯏꯪꯉꯒ ꯅꯣꯡ ꯆꯨꯗ꯭ꯔꯗꯤ ꯁꯥꯕꯅ ꯀꯥꯏꯗꯒꯤ
ꯅꯣꯡ ꯃꯔꯛꯇ ꯕꯣꯜ ꯁꯥꯟꯍꯧꯕꯩꯅꯦ ꯂꯣꯛ ꯊꯨꯡꯉ ꯂꯩꯁꯦ
ꯑ ꯊ ꯊꯨꯡꯗꯅꯕ ꯍꯤꯗꯥꯛ ꯆꯥꯁꯤꯂꯨ ꯀꯩꯅꯣ
ꯆꯥꯔꯤꯕꯅꯦ ꯍꯤꯗꯥꯛ ꯐꯠꯇꯕꯩꯅꯤ
ꯅꯨꯄꯥꯅꯕꯨ ꯂꯣꯛ ꯊꯣꯡꯕ ꯍꯥꯎꯅꯕ꯭ꯔꯣ ꯂꯣꯛ ꯊꯣꯡꯗꯅꯕ ꯆꯣꯡ ꯂꯩꯌꯣ ꯀꯥꯏꯅꯣ ꯑꯦꯛꯁꯔꯁꯥꯏꯁ ꯇꯧꯔ ꯆꯣꯡ ꯇꯨ ꯃꯥꯡꯊ ꯍꯥꯏꯜꯂꯣ ꯍꯩꯇ ꯐꯔꯅꯤ
ꯎꯝ
ꯋꯥꯔꯤꯁꯨ ꯐꯖ ꯐꯖꯕ ꯂꯤꯕꯤꯔꯣꯏ ꯀꯩꯗꯣ
ꯀꯔꯤ ꯌꯦꯟꯁꯥꯡ ꯆꯥꯒꯦ
ꯑꯩꯈꯣꯏꯗꯤ ꯀꯩꯅꯣ ꯆꯥꯢꯗ ꯁꯨꯒ꯭ꯔꯤ
ꯁꯧꯒ꯭ꯔꯤ
ꯍꯣꯏ ꯁꯧꯒ꯭ꯔꯤꯀ ꯑꯗꯨꯝ ꯏꯔꯣꯟꯕ ꯑꯃ
ꯀꯅꯥꯅ ꯊꯣꯡꯉꯤꯕ
ꯏꯃꯥ
ꯅꯪꯗꯤ ꯊꯣꯡꯕ ꯍꯩꯇ꯭ꯔꯣ ꯍꯥꯏꯁꯦ
ꯑꯁ ꯍꯩꯔꯁꯨ ꯑꯁ ꯃꯣꯔꯅꯤꯡꯗ ꯑꯌꯨꯛ ꯀꯨꯝꯕꯁꯦ ꯆꯥꯛ ꯌꯦꯟꯁꯥꯡ ꯊꯣꯡꯕꯁꯦ ꯑꯁ ꯇꯥꯟꯂꯦ ꯑꯗꯨꯀꯣ ꯆꯠꯂꯦ ꯅꯨꯡꯗꯥꯡꯗꯗꯤꯀꯣ ꯌꯥꯔꯦ
ꯎꯝ
ꯑ ꯑꯌꯨꯛ ꯀꯨꯝꯕꯗ ꯑꯁ ꯑꯌꯨꯛ ꯍꯦꯛ ꯍꯧꯒꯠꯕꯒ ꯑꯗꯨꯨꯝ ꯊꯣꯝꯊꯣꯛꯄꯅ ꯐꯩ ꯍꯥꯏ ꯏꯁꯥꯗ ꯐ꯭ꯔꯤ ꯑꯣꯏꯗꯦꯕ ꯀꯣ ꯀꯩ ꯍꯥꯢꯁꯤꯂ ꯃꯀ ꯏꯔꯨꯔꯁꯨ ꯌꯥꯗꯦꯗ ꯀꯣꯛ ꯀꯣꯛꯔꯨꯝꯕꯒꯣ ꯉꯝꯅꯤꯗ ꯅꯪꯁꯨ ꯅꯪꯁꯨ ꯊꯣꯡꯕ꯭ꯔꯣ ꯃꯔꯝ ꯃꯔ ꯑꯗꯨꯗꯤ
ꯎꯝ ꯃꯔ ꯃꯔꯛꯇ ꯊꯣꯡꯉꯦ
ꯊꯉꯣ ꯊꯉ ꯃꯃꯥ ꯕꯕꯥ ꯈꯛꯇ ꯊꯣꯅꯦ ꯋꯥꯗꯅꯦ ꯀꯩꯅꯣ ꯅꯣꯏꯁꯨ ꯃꯔꯛ ꯃꯔꯛꯇꯗꯤ ꯑꯗꯨ ꯃꯇꯦꯡ ꯄꯥꯡꯉꯨꯗ
ꯄꯥꯡꯉꯦ ꯄꯥꯡꯉꯦ ꯊꯣꯡꯉꯦ ꯑꯗꯨꯝ ꯑꯩꯈꯣꯏ
ꯌꯥ ꯃ ꯑꯣ ꯑꯣ ꯃ ꯑꯣꯄ ꯅꯣ ꯁꯦꯕꯅ ꯀ
ꯃꯥꯅꯤ ꯃꯥꯅꯤ ꯆꯨꯝꯃꯦ ꯁꯤꯁꯤꯖꯤꯅꯦ ꯃꯤ
ꯀꯩꯅꯣ ꯕꯣꯔꯣꯛ ꯁꯅꯥꯕ ꯂꯣꯏꯔꯒ ꯃꯄꯥꯟ ꯆꯠꯀꯤ ꯇꯧꯔꯤꯔꯣ ꯑꯣꯏꯣꯏꯔꯕꯣ ꯁꯅꯥꯒ ꯆꯍꯤ ꯀꯌꯥ ꯁꯨꯔꯒꯦ
ꯆꯍꯤ ꯇꯔꯨꯛ ꯇꯔꯦꯠ ꯑꯗꯨꯃꯥꯏꯅ ꯁꯨꯔꯦ ꯁꯥꯟꯅꯕ
ꯑ ꯍꯇꯔꯛꯇꯔ ꯁꯨꯕ ꯌꯥ ꯍꯥꯏ ꯔꯣꯅꯥꯜꯗꯣꯗꯒꯤ ꯍꯦꯜꯂꯝꯂꯝꯅꯤ
ꯇꯗꯩꯅꯣꯗ ꯍꯥꯏꯩꯇꯦ ꯇꯈꯣꯏ
ꯅꯗ ꯍꯧꯒꯦꯁꯦꯔꯗꯤ ꯀꯥꯏꯩꯅꯣ ꯁꯄꯣꯠ ꯑꯗꯨꯝ ꯁꯥꯟꯅꯕꯁꯨ ꯍꯛꯆꯥꯡꯁꯨ ꯐꯕꯀꯣ ꯐꯁꯨ ꯐꯩꯌꯦꯕꯀꯣ ꯑꯗꯨꯝ ꯁꯅꯥ ꯀꯣꯟꯅ ꯑꯐꯥꯎꯗꯤꯦ ꯍꯥ
ꯁꯤ ꯁꯤ ꯁꯤ
ꯀꯩꯁꯨ ꯀꯩꯔꯄ ꯌꯥꯏ ꯀꯩꯅꯣ ꯅꯪ ꯕꯣꯁꯅꯥꯕꯨ ꯌꯦꯡꯕ ꯂꯥꯛꯄ ꯇꯥꯔꯦꯍꯦ
ꯂ ꯂꯥꯛꯑꯣ
ꯂꯥꯛꯀꯦ ꯂꯥꯛꯀꯦ ꯑꯗꯩ ꯂꯥꯛꯑꯒ ꯀꯅꯥꯅꯣ ꯈꯪꯗꯦ ꯀ ꯀꯥꯎꯊꯣꯛꯂꯤ ꯂꯣꯏꯔꯗꯅ ꯑꯩ ꯑꯩ ꯃꯁꯛ ꯈꯪꯗꯦ ꯁꯤꯗꯤ ꯀꯅꯥꯅꯣ ꯈꯪꯗꯦ ꯀ ꯍꯥꯏꯔꯛꯒꯅꯤꯀꯣ
ꯈꯪꯅꯤ
ꯌꯥꯝ ꯄꯣꯔꯒ ꯆꯠꯈꯤꯅꯦꯀꯣ ꯂꯥꯛꯑꯒ ꯀꯅꯥꯅꯣ ꯁꯤꯗꯤ ꯈꯪꯗꯦ ꯍꯥꯏꯔꯛꯀꯅꯤ
ꯄꯣꯡꯗꯦꯗ ꯑꯩꯗꯤ ꯀꯩꯝꯇ ꯑꯗꯨꯒꯨꯝꯕ ꯂꯩꯇꯦꯗ ꯑꯩꯉꯣꯟꯗꯗꯤ ꯎꯝ
ꯂꯥꯏꯇꯔꯤꯗꯤ ꯐꯥꯏꯗꯦ ꯇꯅ ꯂꯏꯕ꯭ꯔꯥ ꯈꯥꯟ ꯃꯤ ꯈꯔꯗꯤ ꯂꯩꯏꯔ ꯈꯪꯉꯁꯨ ꯈꯪ ꯈꯪꯗꯕ ꯁꯥꯔꯒ ꯑꯣꯚꯔ ꯇꯧꯕꯒꯨꯝꯕ ꯂꯩꯗꯅ
ꯂꯩ ꯂꯩ
ꯅꯪꯗꯤ ꯂꯩꯔꯣ ꯅꯧ ꯃꯥꯟꯇꯦꯗ ꯅ ꯀꯁꯨ ꯌꯥꯝꯝ ꯍꯥꯏꯌꯦ
ꯐꯖꯅ ꯈꯥꯏꯔꯦꯦ
ꯀꯩꯅꯣ ꯋꯥꯔꯤ ꯁꯥꯕꯗꯤ ꯐꯖ ꯐꯖꯕ ꯋꯥꯔꯤ ꯁꯥꯗ꯭ꯔꯗꯤ ꯀꯔꯤ ꯋꯥꯔꯤ
ꯃꯥꯅꯤ ꯃꯥꯅꯦ ꯃꯥꯅꯤꯅꯨꯡ ꯅꯨꯡꯉꯥꯏꯕ ꯅꯨꯡꯉꯥꯏꯕ ꯋꯥꯔꯤ ꯁꯥꯒꯗꯕꯅꯤ ꯃꯥꯅꯤ
ꯅꯨꯡꯉꯥꯏꯕ ꯋꯥꯔꯤ ꯁꯥꯕꯒꯤ ꯅꯨꯡꯉꯥꯏꯔꯒ ꯅꯣꯠꯂꯒ ꯍꯔꯥꯎꯔꯒ ꯂꯩ ꯀꯩꯅꯣ ꯀꯞꯂꯒ ꯂꯩꯔꯗꯤ ꯌꯥꯔꯔꯣꯏꯅꯦ ꯀꯞꯄ ꯃꯇꯝꯁꯨ ꯂꯩꯒꯅꯤ ꯍꯔꯥꯎꯕ ꯃꯇꯝꯁꯨ ꯀꯩꯒꯅꯤ ꯋꯥꯔꯤ ꯁꯥꯕ ꯃꯇꯝꯁꯨ ꯂꯩꯩꯒꯅꯤ
ꯒꯗꯕꯅꯤ ꯑꯃ
ꯎꯝ ꯃꯤ ꯍꯥꯏꯕꯁꯤꯗꯤ ꯑꯗꯨꯅ ꯈ꯭ꯋꯥꯏꯗꯒꯤ ꯕꯦꯁꯅꯦꯕꯀꯣ
ꯎꯝ ꯎꯝ ꯎꯝ ꯎꯝ ꯎꯝ ꯅꯣꯡ ꯇꯥꯔꯤꯕ ꯅꯣꯏ ꯍꯧꯖꯤꯛ
ꯍꯥꯥ
ꯅꯣꯡ ꯇꯥꯔꯤꯕ
ꯑꯩꯈꯣꯏꯗꯤ ꯑꯗꯨꯗ ꯑꯃꯃꯣꯟꯁꯥꯇꯣꯛꯦ ꯉꯍꯂ ꯎ ꯇꯥꯕ ꯅꯣꯡ ꯇꯨ ꯅꯣꯡ ꯇꯨ ꯁꯅꯣ ꯍꯥꯏꯔꯤꯅꯦ ꯀꯥꯏꯅꯣ ꯅꯣꯡ ꯆꯨꯗꯗꯤ ꯂꯧ ꯏꯁꯤꯡ ꯂꯩꯇ꯭ꯔꯦꯕ
ꯎꯝ ꯀꯅꯥꯅꯣ ꯀꯣꯜ ꯌꯥꯝ ꯂꯥꯛꯏꯗꯨꯅ ꯀꯅꯥꯅꯣ ꯅꯪꯒꯦ
ꯀꯣꯜ ꯂꯥꯛꯑꯦ ꯀꯩꯅꯣ ꯅꯣꯔꯃꯦꯜ ꯀꯣꯜꯗ ꯂꯥꯛꯄ ꯑꯗꯨ ꯀꯩꯅꯣꯒꯤ ꯏꯃꯥꯟꯅꯕꯤꯁꯤꯡ ꯑ ꯁꯥ ꯆꯄꯗꯤ ꯉꯥꯏꯈꯤꯕꯌꯨꯗ ꯅꯪꯁꯨ ꯀꯩꯅꯣꯍꯦ ꯍꯣꯔꯦꯟ ꯆꯥꯛ ꯇꯣꯠꯇ꯭ꯔꯤꯉꯩꯗ ꯆꯥꯛ ꯂꯥꯎꯗꯤꯦ ꯐ꯭ꯔꯛꯇ
ꯁꯤ
ꯀꯄꯤꯤ ꯋꯥꯜꯂꯤꯕ
ꯎꯝ
ꯋꯥꯂꯤꯕꯅꯤ
ꯋꯥꯠꯂꯤꯗ ꯆꯥꯅꯤꯡꯗ꯭ꯔꯤꯗ
ꯆꯥꯛ ꯇꯣꯛꯑꯒ ꯀꯥꯏ ꯆꯠꯀꯗꯕ ꯀꯣꯏꯒꯦꯔꯣ ꯂꯩꯒꯦꯔꯣ ꯕꯣꯁ ꯑꯅꯥꯕ ꯆ ꯑꯦꯔꯣ
ꯍꯣꯔꯦꯟ ꯍꯣꯏ ꯍꯣꯔꯦꯟ ꯅꯨꯡꯗꯥꯡꯕꯨꯗꯤ ꯆꯠꯀꯅꯤ ꯕꯣꯜ ꯁꯥꯟꯅꯕ
ꯀꯥꯏ ꯀꯥꯏ ꯀ ꯑꯣ ꯐꯥꯏꯅ ꯇ ꯣꯠꯁꯅꯥꯁꯦ ꯑꯗꯨꯗꯤ ꯀꯔꯤ ꯁꯥꯥꯎꯕ
ꯋꯥꯔꯤꯁꯦ ꯑꯩꯁꯨ ꯈꯪꯖꯤꯜꯂꯛꯇ꯭ꯔꯦꯅꯦ ꯑꯗꯨꯏꯅꯤꯅꯦ ꯇꯨꯃꯤꯟꯅ ꯈꯜꯂꯤꯅꯤ ꯀꯩꯒꯤ
ꯄꯨꯖ ꯐꯥꯏꯔꯣꯒꯃ ꯃꯥꯜꯦ
ꯀꯗꯥꯥꯏꯗ ꯅꯉꯣꯟꯗ ꯑꯩꯗꯤ ꯍꯩꯇꯦꯗ ꯀꯥꯏꯗꯤ ꯑꯣꯏꯁ
ꯑꯩ ꯔꯝꯃꯤꯗ
ꯍꯩꯖꯗꯦꯗ ꯀꯥꯏꯗꯣꯏꯅꯣ ꯍꯩꯔꯗꯤ ꯉꯁꯥꯏꯅ ꯁꯥꯔꯛꯑꯣꯏꯗ꯭ꯔꯣ ꯍꯩꯔꯗꯤ ꯉꯁꯥꯏꯅ ꯁꯥꯔꯛꯑꯅꯤꯌꯦ
ꯋꯥꯦ ꯑꯗꯨꯝ ꯋꯥꯦꯗꯤ ꯌꯥꯝꯅꯅꯀꯣ